ꯎꯝ ꯇꯌꯦ ꯇꯌꯦ
ꯇꯕꯔꯣ
ꯍꯣꯏ ꯇꯥꯏꯌꯦ ꯅꯪꯁꯨ ꯇꯥꯕ꯭ꯔꯣ ꯅꯦꯠ ꯅꯨꯡꯉꯥꯏ
ꯇꯥꯔꯦ ꯇꯥꯔꯦ ꯍꯧꯖꯤꯛꯇꯤ
ꯎꯝ ꯑꯗꯨ ꯀꯔꯤ
ꯐꯪꯗꯦ ꯑꯩꯉꯣꯟꯗꯒꯤꯔꯥ ꯅꯪꯉꯣꯟꯗꯒꯤꯔꯥ
ꯅꯪꯉꯣꯟꯗ ꯑꯣꯏꯔꯝꯒꯅꯤꯗ
ꯅꯪꯒꯤꯁꯨ ꯇꯥꯗꯦ ꯒ꯭ꯌꯥꯟ ꯇꯥꯗ꯭ꯔꯦ ꯌꯥꯝ ꯌꯥꯝ ꯅꯨꯡꯉꯥꯏꯕꯗꯤ ꯅꯠꯇꯦ ꯑꯩꯒꯤꯁꯨ
ꯑꯣ ꯑꯩꯒꯤꯁꯨ ꯎꯝ
ꯍꯧꯖꯤꯛꯇꯤ ꯈꯪꯉꯕ ꯅꯠꯇ꯭ꯔꯣ
ꯎ ꯈꯪꯉꯦ ꯈꯪꯉꯦ ꯑꯗꯣ ꯑꯩ
ꯏꯕꯦꯝꯃꯗꯣ ꯑꯥ ꯑꯗꯨ ꯅꯨꯄꯥꯗ ꯍꯥꯏ ꯍꯥꯏ ꯏꯉꯣꯟꯗ ꯑꯩ ꯂꯧꯔ ꯑꯩ ꯂꯧꯔ ꯑꯗꯨ ꯅꯨꯄꯥꯗꯨꯅꯥ ꯎꯝ ꯃꯥꯗꯤ ꯌꯥꯝ ꯍꯜꯂꯦ ꯍꯥꯏꯌꯦ
ꯅꯥꯉꯣꯟꯗꯥ
ꯎꯝ
ꯑꯣ ꯌꯥꯏꯗ ꯃꯥꯁꯨ ꯑꯣ ꯃꯥꯁꯨ ꯑꯍꯟ ꯃꯥꯜꯂꯤꯗ ꯃꯁꯛꯇꯣ ꯅꯨꯄꯥꯗꯣ
ꯎꯝ ꯑꯍꯟ ꯄꯥꯝꯕꯅꯦ ꯄꯥꯝꯕꯁꯨ ꯄꯥꯝꯕꯅꯦ ꯑꯍꯟ ꯑꯩꯗꯤ ꯇꯜꯂꯦꯗ ꯑꯉꯥꯡꯗ ꯂꯩꯕꯥ ꯑꯩꯗꯤ ꯍꯥꯏꯗꯤꯗ
ꯅꯕꯥꯅꯤ ꯎꯝ ꯀꯩ ꯍꯥꯏꯁꯤꯔꯥ ꯑꯗꯨꯝ ꯂꯧꯔꯗꯤꯀꯣ ꯃꯥꯅ ꯑꯍꯟ ꯃꯥꯟꯒꯅꯤ ꯅꯪꯅ ꯑꯉꯥꯡ ꯃꯟꯒꯅꯤ
ꯑꯃ ꯑ ꯅꯨꯄꯤꯗꯤ ꯂꯤꯕꯅꯦ ꯂꯨꯍꯣꯡꯂꯥꯗꯤ
ꯑ ꯔꯤꯔꯔꯣꯏ ꯔꯤꯔꯔꯣꯏ ꯑꯥ ꯃꯥ ꯅꯨꯄꯥꯗꯣ ꯑꯍꯟ ꯃꯥꯜꯂꯤꯕ ꯃꯁꯛ ꯇꯣ
ꯎꯝ
ꯒ ꯅꯪꯗꯤ ꯑꯉꯥꯡ ꯌꯥꯝ ꯃꯜꯂꯦꯅ ꯅꯁꯥꯛ ꯈꯨꯇꯧ ꯀꯔꯤ ꯀꯔꯤ ꯍꯥꯥ
ꯑ ꯑꯗꯣ ꯃꯔꯛ ꯃꯔꯛ ꯇ
ꯎꯝ ꯍꯣꯏ
ꯇꯧꯕꯤꯔꯝꯃꯣꯕ ꯃꯥ ꯀꯅꯥꯝꯇꯗꯤ ꯁꯔ ꯇꯧꯕꯅꯦ ꯑꯃ ꯑꯗꯨꯝ ꯍꯪꯉꯣꯕ ꯑꯩꯅ ꯍꯥꯏꯅꯤꯡ
ꯑꯣ ꯑꯣ ꯑꯣ ꯑꯣ ꯑꯩ ꯍꯧꯖꯤꯛꯀꯥꯟꯗꯤ ꯃꯥꯕꯨ ꯎ ꯀꯣꯜ ꯇꯧꯁꯨ ꯇꯧꯗꯦ
ꯑ
ꯀꯨꯏꯔꯦ ꯏꯕꯥꯅꯤ ꯀꯣꯜ ꯇꯧꯗꯕ ꯅꯪꯁꯨ ꯇꯧꯕ꯭ꯔꯥ ꯍꯥꯥ ꯇꯕ꯭ꯔꯥ ꯕ ꯇꯥꯕ꯭ꯔꯥ ꯍꯜꯂꯣ
ꯉꯥꯛꯇꯔꯤꯗ ꯀꯣ ꯇꯥ꯭ꯔꯣ ꯇꯥꯕ꯭ꯔꯣ